ꯍꯜꯂꯣ ꯑꯣ ꯇꯥꯏꯌꯦ ꯇꯥꯏ ꯃꯈꯣꯟꯖꯦ ꯈꯔꯒ ꯁꯨꯝ ꯁꯦꯡꯇꯣꯛꯔꯦ ꯉꯁꯥꯢꯒꯩꯅ ꯄꯤꯛꯇ꯭ꯔꯨ ꯄꯤꯛꯑꯝꯕꯅꯦ ꯁꯨꯝ ꯁꯨꯝ ꯁꯦꯡꯇꯣꯛꯔꯦ ꯋꯥꯔꯤ ꯁꯥꯟꯅꯔ ꯁꯥꯟꯅꯔꯒ ꯗꯣ ꯋꯥꯔꯤ ꯇꯧꯅꯔꯝꯃꯤꯖꯦ ꯑꯣꯏꯔꯝꯕꯖꯨ ꯌꯥꯏ ꯑꯗꯣ ꯈꯤꯇꯪꯕꯨꯗꯤ ꯄꯤꯛꯄꯨꯗꯤ ꯄꯤꯛꯏꯀꯣ ꯍꯧꯖꯤꯛꯁꯨ ꯑꯗꯨꯝ
ꯃꯥꯟꯅꯦ ꯃ
ꯐꯅꯌꯥꯝꯗꯤ ꯐꯔꯦ
ꯑꯃꯗꯨꯗꯤ ꯐꯖ ꯁꯦꯠꯊꯒꯔꯦ
ꯑꯣ ꯁꯦꯠꯊꯒꯔꯖꯅꯣ ꯌꯥꯝ ꯐꯔꯦ
ꯀꯥ ꯀꯥ ꯍꯣꯡꯉꯤꯝꯅꯤꯅꯦ ꯀꯥ ꯃꯃꯥꯡ ꯗꯣ ꯑꯃꯟꯕꯗꯣ ꯑ ꯁꯣꯔꯠ ꯁꯔꯀꯤꯠ ꯑꯣꯏꯔꯦ ꯃꯩꯁꯦ ꯏꯁꯤꯡ ꯇꯥꯔꯝꯗꯅ ꯅꯣ ꯅꯣꯡꯒꯤ ꯍ ꯍꯌꯦꯡ ꯁꯦꯝꯕ ꯂꯥꯛꯀꯅꯦꯅ ꯍꯥꯏꯔꯤ ꯑꯥ
ꯏꯁꯤꯡ ꯏꯁꯤꯡꯗꯨꯅ ꯀꯃꯥꯏ ꯌꯨꯔꯤꯕ
ꯏꯁꯤꯡꯖꯦ ꯃꯊꯛꯇꯩ ꯑꯈꯣꯏ ꯆꯦꯟꯗꯔꯛꯄ ꯃꯥꯜꯂꯤ ꯑꯗꯨꯒꯤ ꯁꯣꯔꯠ ꯁꯔꯀꯤꯠ ꯑꯃꯁꯤꯗ ꯑ ꯑ ꯆꯥ ꯊꯛꯅꯤꯡ ꯊꯛꯅꯤꯡꯉꯦ ꯍꯥꯏꯔ ꯆꯥ ꯂꯣꯟꯗꯨꯢ ꯇꯧꯕꯁꯤꯗ ꯁꯣꯠ ꯒꯨꯔꯨꯛ ꯒꯨꯗꯨꯛ ꯒꯨꯗꯨ ꯁꯣꯠ ꯁꯨꯠ ꯁꯣꯠ ꯇꯧꯗ꯭ꯔꯥ ꯃꯨꯠꯈ꯭ꯔꯦ
ꯑꯣ ꯍꯦꯟꯖꯜꯂꯛꯈ꯭ꯔꯕ
ꯎꯝ ꯑꯗꯨ ꯃꯇꯝꯗ ꯑꯩ ꯑꯈꯣꯏ ꯍꯨꯋꯥꯡ ꯏꯁꯥ ꯅꯞꯅꯞ ꯂꯥꯎꯗꯅ ꯂꯩ ꯉꯝꯗꯕꯅꯤ
ꯑꯥ ꯑꯥ ꯑꯥ ꯅꯪ ꯑꯪ ꯉꯥꯏꯈꯣ ꯅꯣꯏꯅ ꯅꯣꯏꯅ ꯂꯩꯔꯤꯖꯦ ꯒ꯭ꯔꯥꯎꯟꯗꯔꯣ ꯅꯠꯇ꯭ꯔꯒꯅ ꯇꯣꯞ ꯐ꯭ꯂꯣꯔꯗꯔꯣ
ꯇꯣꯞ ꯐ꯭ꯂꯣꯔꯗ
ꯑꯣ ꯑꯗꯨꯅꯅꯤꯗꯥ ꯏꯁꯤꯡꯒ ꯏꯁꯤꯡꯒ ꯂꯣꯏ ꯇꯥꯔꯦꯛꯄ ꯈꯣꯠꯂꯛꯄ ꯇꯧꯋꯤꯗꯨꯗꯤ ꯔꯨꯐꯇꯒꯤ ꯑꯗꯨꯝ ꯌꯨꯕꯤꯗꯣ ꯇꯧꯔꯝꯅꯤꯌꯦ ꯇꯧꯕ꯭ꯔꯥ ꯅꯣꯏ ꯃꯊꯛ ꯃꯠ ꯊꯛꯇꯒ ꯄꯣꯞꯊꯣꯛꯄꯤꯗꯣ ꯇꯧꯕ꯭ꯔꯥ ꯅꯣꯏ ꯍꯣꯁꯇꯦꯜꯗꯣ
ꯑꯦ ꯇꯧꯗꯦ ꯍꯧꯖꯤꯛꯄꯨꯗꯤ ꯇꯤꯅꯥ ꯂꯣꯏ ꯍꯥꯞꯈ꯭ꯔꯕꯅꯤ
ꯑꯣ ꯐꯨꯇꯤꯟ ꯅꯞꯄꯦꯕ ꯍꯥꯞꯄꯦ ꯑꯣ ꯇꯤꯟ ꯍꯥꯞꯄꯦꯕ ꯎꯝ ꯀꯥꯏ ꯐꯔꯛꯅꯦꯍꯦ ꯅꯣꯏ ꯑꯗꯨꯗꯒ ꯂꯩꯗꯣ ꯆꯦꯛꯁꯜꯂꯨꯍꯦ ꯀꯩꯅꯣꯒꯗꯤ ꯂꯩꯕ꯭ꯔꯣ ꯐꯥꯐꯌꯔ ꯐꯥꯏꯌꯔ ꯏꯁꯇꯤꯡꯒꯤꯁꯔꯒꯗꯤ ꯅꯞꯄ꯭ꯔꯣ
ꯂꯩꯌꯦ ꯑꯗꯨꯕꯨꯗꯤ ꯂꯩ
ꯑꯣ ꯑꯗꯨ ꯂꯩꯔꯗꯤ ꯌꯥꯔꯦ ꯀꯩꯅꯣ ꯌꯨꯇ꯭ꯌꯨꯞ ꯇ ꯍꯦꯛ ꯇ꯭ꯌꯨꯇꯣꯔꯤꯌꯦꯜ ꯌꯦꯡꯉꯒ ꯅꯠꯇ꯭ꯔꯥ ꯀꯤꯠꯆꯟꯗ ꯈꯇꯪꯅꯦꯕ ꯀꯤꯠꯆꯟꯗ ꯅꯠꯇ꯭ꯔꯣꯗꯣ ꯍꯧꯖꯤꯛꯀꯤ ꯁꯣꯔꯠ ꯁꯥꯔꯀꯨꯏꯠ ꯇꯣꯏꯗꯨꯁꯨ
ꯅꯠꯇꯦ ꯑꯩ ꯀꯥ ꯃꯃꯥꯡꯗꯅꯤ
ꯅꯪ ꯀꯥ ꯃꯃꯥꯡꯗ
ꯎꯝ ꯃꯊꯛꯇ ꯋꯦꯌꯔ ꯑꯃ ꯌꯥꯜꯂ ꯂꯩꯕꯅꯤ
ꯀꯃꯥꯏꯈꯪꯉꯛꯏꯕ ꯅꯣꯏ ꯁꯣꯔꯠ ꯁꯥꯔꯀ꯭ꯨꯠ ꯇꯧꯔꯦꯗꯤ ꯃꯀꯣꯟꯗꯩꯔꯣ ꯅꯠꯇ꯭ꯔꯒꯅ ꯃꯅꯝ ꯅꯝꯃꯦ ꯑꯗꯩ ꯏꯁꯄꯥꯔꯛ ꯊꯣꯛꯑꯕ ꯍꯥꯏꯗꯤ ꯃꯛ ꯄꯥꯛꯊꯣꯛꯄ ꯍꯥꯏꯁꯦ ꯃꯤꯠꯅ ꯎꯨꯏꯔ ꯃꯈꯣꯡ ꯃꯅꯝꯗꯤ ꯅꯝꯗꯕ
ꯅꯝꯗꯦ ꯅꯝꯗꯦ
ꯅꯝꯗꯤ ꯅꯝꯗꯕ
ꯎꯝ
ꯑꯦ ꯁꯣꯔꯠ ꯁꯥꯔꯀ꯭ꯌꯨꯠ ꯍꯥꯏ
ꯁꯣꯔꯠ ꯁꯥꯔꯀꯦꯠ ꯍꯥꯏꯁꯤꯅꯤ
ꯁꯣꯔꯠ ꯁꯥꯔꯀꯨ꯭ꯏꯠ ꯍꯥꯏ ꯁꯣꯔꯠ ꯁꯥꯔꯀꯨ꯭ꯏꯠ
ꯍꯌꯦꯡ ꯃꯩ ꯁꯦꯝꯕ ꯃꯤ ꯀꯧꯔ ꯁꯦꯝꯃꯟꯒꯅꯤ
ꯎꯝ
ꯑꯩꯅ ꯀꯝꯄ꯭ꯂꯦꯟ ꯏꯁꯟꯒꯔꯦ
ꯀꯝꯄ꯭ꯂꯦꯟ ꯏꯁꯟꯒ꯭ꯔꯦ ꯀꯩ ꯍꯥꯏꯅ ꯏꯕ
ꯥꯀꯥ ꯃꯃꯥꯡꯁꯦ ꯁꯣꯔꯠ ꯁꯔꯀꯤꯠ ꯑꯣꯏꯔꯦ ꯀꯟꯅ ꯊꯨꯅꯕ ꯇꯥꯕꯨꯗꯤ ꯑꯈꯣꯏ ꯁꯦꯝꯃ ꯂꯥꯛ ꯉꯝꯃꯔꯣꯏ ꯑꯌꯨꯛꯇꯗꯤ ꯊꯨꯅ ꯁꯦꯝꯃꯜꯂꯨ ꯍꯌꯦꯡ ꯀꯥꯎꯟꯁꯤꯜꯂꯤꯡꯁꯨꯅꯤ ꯑꯉꯥꯡꯁꯤꯡ ꯂꯥꯛꯄꯗ ꯁꯤ ꯎꯔꯗꯤ ꯀꯃꯥꯏ ꯇꯧꯕ ꯑꯅ
ꯃꯥꯅꯦ ꯃꯥꯅꯦ ꯀꯣꯂꯦꯖꯀꯤ ꯃꯤ ꯃꯤꯡ ꯁꯣꯛꯇꯣꯏꯅꯤ ꯀꯥꯏ ꯅꯠꯇ꯭ꯔꯥ
ꯑꯦ ꯎꯝ ꯑꯗꯨ ꯌꯥ ꯉꯥꯡꯈꯥꯏꯔꯒ
ꯃꯥꯟꯅꯦ ꯃꯥꯟꯅꯦ ꯑꯁ ꯑꯗꯨꯒ ꯍꯥꯏꯔꯒ
ꯃꯤ ꯀꯥ ꯁꯦꯟꯅꯕꯁꯨ ꯋꯥꯏ ꯕꯣ ꯃꯤ ꯀꯥ ꯁꯦꯟꯅꯕꯁꯨ ꯃꯤ ꯃꯌꯥꯝꯒꯤ ꯀꯥ ꯁꯣ ꯄꯥꯏꯔꯒ ꯑ ꯑꯩꯒꯤꯁꯨ ꯇꯪ ꯔ ꯔꯨꯝ ꯔꯪ ꯇꯩꯌꯨ ꯈꯣꯠꯂꯨ ꯃꯌꯥꯝ ꯇꯧꯔ ꯑꯩ ꯑꯗꯨ ꯇꯣꯛꯑꯕꯅꯦ ꯃꯤ ꯂꯣꯏ ꯀꯥ ꯁꯣꯛ ꯄꯤꯊꯣꯛꯑꯒꯦ ꯑꯩ ꯒ꯭ꯌꯥꯟ ꯇꯥꯅ ꯂꯩꯖꯔꯒꯦꯅ
ꯎꯝ ꯎꯝ ꯐꯖꯟꯅꯗꯤ ꯑꯣꯔꯒꯅꯥꯏꯁꯇꯤ ꯇꯧꯅꯗ꯭ꯔꯣ ꯅꯪ ꯔꯨꯝꯒꯗꯤ
ꯑꯦ ꯀꯗꯥꯏꯗꯤ ꯑꯩ ꯔꯨꯝꯁꯦ ꯑꯃꯗꯣ ꯂꯥꯛꯄꯤ ꯔꯨꯝꯁꯦ ꯐꯖꯟꯅ ꯁꯦꯡꯍꯜꯂꯤꯅꯤ
ꯑꯁ ꯑꯥ ꯃꯉꯣꯟꯗ ꯑꯣꯏꯅ
ꯑꯦ ꯃꯥꯒ ꯑꯩ ꯆꯪꯉ ꯁꯦꯡꯉꯤꯅꯤ ꯅꯪꯖꯨ ꯂꯩꯗꯨꯏꯅꯤ ꯑꯩ ꯉꯝꯃꯔꯣꯏ ꯑꯩ ꯅꯣꯡ ꯅꯤꯅꯤꯗꯤ ꯂꯥꯛꯇ꯭ꯔꯤꯗ ꯉꯥꯏꯔꯤ ꯑꯩ ꯏꯁꯥꯆꯨ ꯋꯥꯔꯕꯅꯤ ꯆꯥꯛ ꯏꯟꯖꯥꯡꯁꯨ ꯊꯣꯡꯉ ꯆꯥꯏꯅꯤ ꯑꯗꯨꯗ ꯑꯩꯕꯨꯗꯤ ꯆꯥꯗ꯭ꯔꯦ ꯋꯥꯗꯅ
ꯑꯥ
ꯑꯗꯤ ꯇꯧꯈꯥꯏꯔꯦ
ꯎꯝ ꯌꯦꯡꯉꯣ ꯍꯌꯦꯡ ꯇꯨꯝ ꯇꯨꯝ ꯇꯨꯝ ꯍꯧꯒꯠꯄꯒꯗꯨ ꯈꯔ ꯁꯦꯡꯅꯧ ꯃꯥꯖꯨ
ꯑꯥ ꯀꯗꯥꯏꯗꯩ ꯃꯥ ꯃꯥ ꯃꯥꯏ ꯃꯃꯥꯅ ꯐꯣꯟ ꯇꯧꯔꯛꯀꯅꯦꯅ ꯍꯥꯏꯔꯤꯕꯅꯤ ꯇꯨꯝ ꯍꯧꯗꯣꯛꯅꯕ ꯑꯩ ꯃꯠ ꯊꯥ ꯁꯥꯢꯅꯤ
ꯐꯔꯦ ꯐꯔꯦ ꯑꯗꯨꯢ ꯇꯥꯔꯒꯗꯤ ꯅꯣꯢ ꯅꯣꯏꯅꯤ ꯃꯅꯨꯡꯗ ꯃꯃꯤꯠꯇꯤ ꯅꯪꯕꯨꯗꯤ ꯈꯔ ꯆꯤꯡꯉꯅꯤꯅ ꯑꯌꯨꯛꯄꯨꯗꯤ
ꯑꯩ ꯀꯩ ꯀꯥꯟꯅꯒꯦ ꯑꯌꯨꯛꯇ ꯑꯩ ꯀ꯭ꯂꯥꯁ ꯂꯩꯇꯦ
ꯀ꯭ꯂꯥꯁꯄꯨꯇꯤ ꯂꯩꯇꯦ ꯅꯪꯗꯤ ꯅꯣꯔꯃꯦꯜꯂꯤ ꯄꯨꯡ ꯀꯌꯥ ꯇꯨꯝꯒꯦ
ꯉꯔꯥꯡꯗꯤ ꯄꯨꯡ ꯃꯔꯤ ꯇꯨꯝꯃꯤ
ꯎꯁ ꯄꯨꯡ ꯀꯌꯥ ꯍꯧꯒꯦ ꯑꯗꯨꯒ
ꯃꯥꯄꯟ
ꯃꯥꯄꯟ ꯑꯗꯨꯝ ꯌꯥꯏꯅꯦ ꯑꯗꯨꯗꯤ ꯃꯔꯤꯗ ꯇꯨꯝꯃ ꯃꯥꯄꯟꯗ ꯍꯧꯕ ꯑꯗꯨꯗꯤ ꯌꯥꯝ ꯀꯟꯅ ꯊꯦꯡꯕꯖꯨ ꯅꯠꯇꯦ ꯌꯥꯝ ꯀꯟꯅ ꯉꯟꯕꯖꯨ ꯅꯠꯇꯦ ꯑꯗꯨꯅꯦ
ꯎꯝ
ꯄꯨꯡꯗꯣ ꯄꯥꯊꯣꯛꯅꯕ ꯀꯥꯟꯗ ꯐꯨꯠꯕꯣꯜ ꯌꯦꯡꯗ꯭ꯔꯣ
ꯑꯩ ꯌꯦꯡꯗꯦ ꯑꯩ ꯔꯤꯖꯜ ꯈꯛꯇꯪ ꯌꯦꯡꯉꯤ
ꯔꯤꯖꯜ ꯈꯛꯇꯪ ꯌꯦꯡꯉꯦꯕ ꯑꯗꯨꯏꯇꯥꯔꯒꯗꯤ ꯉꯁꯤꯒꯤ ꯔꯤꯖꯜꯁꯦ
ꯎꯝ
ꯀꯅꯥ ꯀꯥꯗꯧ ꯃꯥꯜꯂꯦ
ꯑ ꯍꯥꯏ ꯉꯝꯗꯦꯅꯦ ꯐ꯭ꯔꯥꯟꯁ ꯄꯣꯗꯧ ꯃꯥꯜꯂꯤ
ꯐ꯭ꯔꯥꯟꯁ ꯄꯣꯗꯧ ꯃꯥꯜꯂꯦ ꯈꯔ ꯑꯃꯅ ꯐ꯭ꯔꯥꯟꯁꯀꯤꯗꯤ ꯇꯔꯇꯜ ꯅꯤꯖꯥꯡ ꯅꯨꯄꯥꯗꯣ ꯑꯦꯝꯕꯥꯄꯦ ꯍꯥꯏꯕ꯭ꯔꯥ ꯃꯕꯥꯄꯦ ꯍꯥꯏꯕ꯭ꯔꯥ ꯑꯗꯨꯒꯤꯗꯣ
ꯎꯝ
ꯃꯥ ꯌꯥꯎꯕꯅꯤꯅ ꯀꯟꯅꯤ ꯖꯤꯅꯦ
ꯑꯦ ꯔꯣꯅꯥꯜꯗꯣ ꯌꯥꯎꯕꯗ ꯀꯟꯕ꯭ꯔꯣ
ꯈꯪꯗꯦꯗ ꯑꯗꯨꯒꯗꯤ ꯔꯣ ꯔꯣꯅꯥꯜꯗꯣ ꯍꯣꯏ ꯀꯩꯒꯗꯨꯗꯤ ꯑꯩ ꯑꯩꯕꯨꯗꯤ ꯌꯦꯡꯗꯕꯅꯤꯅ ꯈꯪꯗꯦꯕ ꯑꯗꯨꯒ ꯄ꯭ꯂꯦꯌꯔ ꯑꯗꯨꯒꯤ ꯐꯦꯕꯣꯔꯥꯏꯠꯅꯤ ꯍꯥꯏꯕꯗꯨ ꯂꯩꯇꯦꯕ
ꯎꯝ
ꯆꯨꯝꯅꯗꯪ ꯈꯛ ꯁꯥꯟꯅꯖꯕ ꯈꯛꯇꯅꯦꯕ ꯑꯩ ꯌꯦꯡꯕ ꯈꯣꯠꯄꯩꯗꯤ ꯑꯩ ꯀꯩꯁꯨ ꯏꯟꯇꯔꯦꯁ ꯌꯥꯎꯗꯦꯕ
ꯑꯩꯁꯨ ꯑ ꯏꯟꯇ꯭ꯔꯦꯁ ꯀꯩꯁꯨ ꯅꯠꯇꯦ
ꯃꯣꯔꯣꯀꯣꯒꯤ ꯀꯅꯥ ꯌꯥꯎꯒꯦ
ꯃꯣꯔꯣꯛ ꯈꯪꯗꯦ ꯃꯣꯔꯣꯛꯀꯣꯖꯤꯗꯤ
ꯃꯣꯔꯣꯀꯣ ꯑꯣꯏꯗꯣꯏꯅꯦ ꯉꯁꯤꯖꯦ ꯐ꯭ꯔꯥꯟꯁꯀ ꯃꯣꯔꯣꯀꯣꯒꯅꯤ
ꯑꯗꯨꯅꯦ ꯐ꯭ꯔꯥꯟꯁꯁꯦ ꯑꯍꯨꯝꯂꯛ ꯈꯛꯇꯪ ꯉꯝꯒꯤꯗ ꯉꯥꯏꯔꯤꯕꯗꯥꯏꯅꯦ
ꯑꯣ ꯑꯍꯨꯝꯂꯛꯑꯗꯤ ꯍꯟꯗꯛꯀꯤꯗꯣꯔꯣ ꯅꯠꯇ꯭ꯔ
ꯇꯨ ꯊꯥꯎꯖꯟ ꯇꯨꯗ ꯑꯃ ꯉꯝꯒꯕ꯭ꯔꯥ ꯀꯨꯝ ꯇꯧꯒꯤꯗꯥꯏꯅꯦ
ꯑꯣ ꯅꯪ ꯍꯥꯏꯁꯦ ꯋꯥꯜ ꯀꯞꯀꯤ ꯑꯣꯏꯅ
ꯎꯝ
ꯈꯪꯗꯦꯗ ꯑꯩꯅ ꯋꯥꯔꯜ ꯀꯞ ꯌꯦꯡꯒꯤꯕꯖꯦ ꯊꯥꯏꯅ ꯑꯃꯨꯛꯇꯪꯗꯤ ꯌꯦꯡꯒ꯭ꯔꯦ ꯑꯗꯨꯒ ꯅꯍꯥꯟ ꯌꯦꯡꯕꯗ ꯍꯥꯏꯔꯒꯅ ꯀꯣꯡꯒꯣꯒ ꯄꯣꯔꯇꯨꯒꯜꯒ ꯇꯧꯈꯤꯕꯗꯣ ꯗ꯭ꯔꯣ ꯆꯠꯅꯒꯤꯕꯗꯣ ꯅꯤꯡꯁꯤꯡꯕ꯭ꯔꯥ ꯍꯥꯏꯗꯤ ꯅꯪꯁꯨ ꯌꯦꯡꯗꯕꯅꯤꯅ ꯅꯤꯡꯕꯨꯗꯤ ꯅꯤꯡꯁꯤꯡꯉꯝꯃꯔꯣꯏ ꯑꯗꯨ ꯇꯥꯔꯒ ꯔꯤꯖꯜꯇꯣ ꯇꯥꯔꯝꯃꯅꯤ
ꯑꯍꯥꯟꯕ ꯒꯦꯝꯗ ꯗ꯭ꯔꯣ ꯆꯠꯂꯦꯗꯤ ꯇꯥꯒꯤ
ꯑꯣ ꯑꯣ ꯄꯣꯔꯇꯨꯒꯜꯒꯤꯗꯣ
ꯎꯝ
ꯎꯝ ꯑꯗꯨꯏꯗꯣ ꯑꯁ ꯀꯣꯡꯒꯣꯒꯤ ꯌꯥꯝ ꯐꯖꯕꯅꯦ ꯍꯥꯢꯕ ꯃꯣꯏ ꯀꯣꯡꯒꯣꯒꯤ ꯆꯟꯒꯤꯕꯗꯨꯁꯨ ꯑꯍꯥꯟꯕꯅꯦꯅ ꯍꯥꯏꯌꯦꯕ ꯋꯥꯔꯜ ꯀꯞꯇ ꯑꯍꯥꯟꯕ ꯑꯣꯏꯅ ꯁꯨꯡꯆꯟ ꯆꯟꯗ꯭ꯔꯤꯕꯅꯦꯅ ꯑꯗꯨꯗ ꯌꯦꯡꯕꯗꯗꯤ ꯊꯤ ꯅꯨꯡꯉꯥꯏꯕꯗꯣ ꯊꯋꯥꯏ ꯌꯥꯎꯗ ꯇꯤꯟ ꯁꯥꯟꯅꯔꯒ
ꯑꯗꯨꯕꯨ ꯀꯧꯏ ꯗꯥꯛ ꯍꯣꯔꯁ
ꯑꯣ ꯑꯗꯣ ꯅꯨꯡ ꯀꯩꯅꯣꯗꯤ ꯍꯣꯁꯇꯦꯜꯒꯤ ꯉꯁꯤ ꯅꯣꯏꯅ ꯊꯣꯡꯖꯩ ꯅꯠꯇ꯭ꯔꯣ
ꯊꯣꯡꯉꯤꯅꯦ ꯑꯃꯗ ꯊꯣꯡꯍꯜꯂꯤꯅꯦ ꯉꯁꯤ
ꯑꯣ ꯃꯥꯅ ꯊꯣꯡꯉꯤꯅꯦꯕ ꯑꯩꯆ ꯆꯥ ꯌꯥꯕ꯭ꯔꯥ ꯑꯗꯨꯗꯤ
ꯌꯥꯏ ꯌꯥꯏ
ꯍꯩꯒꯔꯖꯥꯠꯅꯤꯅꯦ ꯃꯥꯁꯨ ꯊꯣꯡꯉꯕ ꯑꯗꯨꯗꯤ
ꯍꯩꯕꯅꯤ ꯍꯩꯕꯅꯤ
ꯁꯥ ꯂꯥꯛꯑꯕꯔꯥ
ꯑꯣ ꯑꯗꯨꯅꯦ ꯍꯥꯏꯖꯦ ꯁꯥ ꯍꯥꯏꯖꯦ ꯌꯦꯟꯅꯦꯕ ꯑꯗꯨꯅꯦꯕ ꯆꯤꯛꯀꯟ ꯑꯣꯏꯔꯤꯕ ꯃꯥ ꯊꯣꯡ ꯍꯩꯔꯝꯅꯤꯕ ꯃꯅꯥ ꯃꯁꯤꯡ ꯑꯣꯏꯕ ꯀꯥꯏꯗꯨꯗꯤ ꯀꯩꯁꯨ ꯅꯣꯏ ꯀꯩꯁꯨ ꯆꯥꯅꯤꯡꯉꯔꯣꯏ ꯈꯪꯉꯦ
ꯃꯅꯥ ꯃꯁꯤꯡ ꯂꯥꯏꯔꯤ ꯆꯥ ꯆꯥ ꯑꯝ ꯈꯤꯇꯪ ꯂꯣꯟꯈꯤꯕꯅꯦ ꯆꯥꯁꯦ ꯃꯥꯅ ꯑꯦ ꯁꯪꯒꯣꯝ ꯈꯛꯇꯪ ꯍꯩꯔꯒ ꯏꯁꯤꯡ ꯍꯥꯞꯄꯝꯗꯕꯤ ꯐꯖꯔꯦ ꯆꯥꯥ ꯈꯤꯇꯪ ꯈꯤꯇꯪ ꯐꯪꯉꯤ
ꯑꯣ ꯑꯣ ꯌꯥꯗꯤ ꯌꯥꯕ
ꯎꯝ ꯌꯥꯕꯅꯗꯤ ꯈꯔ ꯋꯥꯠꯂꯤ
ꯅꯠꯇꯦ ꯌꯥꯗꯤ ꯌꯥꯕꯗꯤ ꯁꯪꯒꯣꯝ ꯑꯣꯏꯅ ꯍꯥꯞꯄꯗꯤ ꯁꯪꯒꯣꯝ ꯃꯍꯤꯗꯨꯔꯥꯕ ꯁꯟꯒꯤ
ꯎꯝ ꯃꯍꯤꯗꯣ ꯑꯃꯨꯜꯒꯤ
ꯑꯣ ꯑꯗꯨꯅ ꯑꯗꯨ ꯑꯦ ꯑꯗꯨꯅꯕꯨ ꯀꯩꯅꯣ ꯇꯧꯅꯤꯅꯦ ꯍꯥꯎꯕꯨ ꯍꯥꯎꯅꯤꯅꯦ
ꯍꯥꯎꯕꯅꯣ ꯈꯤꯇꯪ ꯋꯥꯠꯈ꯭ꯔꯦ
ꯍꯥꯎꯕ ꯋꯥꯠꯂꯦꯕ ꯀꯩꯒꯤꯅꯣ ꯍꯥꯏꯗꯤ ꯏꯁꯤꯡ ꯌꯥꯎꯗ꯭ꯔꯗꯤ ꯍꯥꯎꯇꯕ꯭ꯔꯣ ꯍꯥꯏꯖꯦ
ꯅꯠꯇꯦ ꯃꯥꯅ ꯑꯩꯈꯣꯏ ꯅꯪ ꯅꯪ ꯂꯥꯎꯃꯟꯒꯔꯦ
ꯑꯣ ꯅꯪꯃꯟꯈ꯭ꯔꯕ
ꯎꯝ ꯄ꯭ꯂꯁ ꯑꯈꯣꯏ ꯆꯤꯅꯤꯁꯨ ꯌꯥꯎꯈꯤꯗꯦꯗꯅ
ꯑꯩꯁ ꯆꯤꯅꯤꯗꯤ ꯀꯣꯟꯅ ꯍꯥꯞ ꯌꯥꯏꯗꯨꯗꯤ ꯅꯪꯁꯨ ꯍꯦꯛꯇ
ꯆꯤꯅꯤꯗꯣ ꯂꯩꯩꯇ꯭ꯔꯦ ꯆꯤꯅꯤꯗꯣ ꯂꯩꯇ꯭ꯔꯦ ꯃꯥ ꯂꯥꯛꯄꯁꯦ ꯆꯥꯁꯦ ꯊꯛꯇꯗꯤ ꯌꯥꯗꯦ ꯑꯩꯗꯤ ꯍꯥꯏꯅꯤ ꯆꯉꯥꯡ ꯑꯃ ꯂꯣꯜꯂꯒ ꯆꯝꯄ꯭ꯔꯥ ꯈꯔ ꯁꯨꯝꯖꯤꯜꯂ ꯊꯛꯁꯤ ꯌꯥꯗꯦ
ꯑꯁ ꯑꯁ ꯅꯪꯒꯤꯗꯤ ꯍꯥꯎꯅꯤꯍꯦ ꯈꯅꯥꯎꯒ ꯈꯅꯥꯎꯒ ꯐꯖꯅ ꯌꯩꯗꯧ ꯃꯥꯜꯂꯦ ꯊꯛꯄ ꯀꯥꯟꯗ
ꯑꯗꯨꯅꯦ ꯈꯧꯔꯥꯡꯕꯁꯨ ꯐꯕꯅꯤ ꯁꯥꯛ ꯑꯩꯈꯣꯏ ꯁꯪꯒꯣꯝ ꯁꯪꯒꯣꯝꯆꯥ ꯃꯥ ꯁꯪꯒꯣꯝ ꯆꯥꯖꯦ
ꯅꯨꯡꯁꯥꯒ ꯍꯥꯏꯊꯔꯛꯄꯒꯤ ꯃꯇꯥꯡꯗꯣ ꯅꯨꯡꯁꯤꯠꯀ ꯁꯤꯠꯂꯒ ꯑꯩꯈꯣꯏꯒꯤ ꯒ꯭ꯂꯥꯁ ꯑꯝꯗꯒ ꯐꯖꯅꯒ ꯍꯩꯔꯒ ꯆꯝ ꯆꯝꯄ꯭ꯔꯥ ꯃꯆꯥ ꯑꯃꯇꯪꯒ ꯁꯨꯝꯖꯜꯂꯒ ꯆꯉꯥꯡꯗꯣ ꯌꯥꯝ ꯂꯥꯏꯠ ꯑꯣꯏꯅ ꯇꯧꯔꯒ ꯊꯛ ꯥꯄꯗꯣ ꯑꯁ ꯍꯥꯎ
ꯃꯥꯅꯤ ꯃꯥꯅꯤ ꯑꯗꯨ ꯃꯌꯥꯏꯗꯨꯗ ꯑꯩꯈꯣꯏꯒꯤ ꯐꯖꯅ ꯔꯥꯎꯟ ꯀꯣꯏꯕ ꯆꯝꯄ꯭ꯔꯥ ꯑꯃ ꯐꯖꯅ ꯊꯤꯟꯂꯤ ꯑꯁꯂꯥꯏꯁ ꯇꯧꯔꯒ ꯊꯥꯗꯕ ꯑꯗꯨꯒ ꯅꯥꯀꯟ ꯑꯃꯗꯅ ꯑꯩꯈꯣꯏꯒꯤ ꯅꯝꯀꯤꯟꯒꯤ ꯑꯆꯥꯄꯣꯠ ꯑꯃ ꯊꯝꯕ ꯑꯌꯥꯛꯄ ꯑꯃ
ꯈꯟꯗꯦ ꯑꯩꯁ
ꯑꯁ ꯑꯗꯨꯔ ꯆꯥꯔꯒ ꯆꯥ ꯊꯛꯄ ꯀꯨꯠ ꯀꯨꯠ ꯎꯝ ꯁꯤꯟꯐꯦꯠ ꯂꯥꯞꯐꯦꯠꯇꯣ
ꯃꯥꯅꯦ ꯁꯤꯟꯐꯦꯠ ꯂꯥꯐꯦꯠ ꯇꯧꯔꯒ ꯅꯠꯇ꯭ꯔ ꯑ ꯈꯪ ꯈꯪꯗꯤ ꯍꯒꯤ ꯑꯩꯗꯤ ꯀꯩꯅꯣ ꯁꯪꯒꯣꯝ ꯌꯥꯎꯕ ꯆꯥꯖꯦ ꯌꯥꯝ ꯀꯟꯅ ꯍꯩꯅꯗꯦ ꯄꯨꯛ ꯅꯨꯡꯉꯥꯏꯇꯕꯗꯧ ꯇꯧꯋꯦ ꯑꯗꯨꯒ
ꯑꯩ ꯑꯩꯗꯤ ꯑꯗꯨ ꯑꯗꯨ ꯎꯝ
ꯌꯥꯗꯁꯨ ꯈꯤꯇꯪꯈꯛ ꯂꯩꯍꯧꯕꯗꯣ ꯃꯥꯒꯤ ꯐꯛꯄꯛ ꯂꯥꯎꯕ ꯃꯍꯥꯎꯗꯣ ꯑꯗꯨ ꯑꯗꯨ ꯌꯥꯝ ꯍꯩꯅꯗꯕ ꯑꯩꯅ ꯎꯝ
ꯑꯩꯅꯗꯤ ꯑꯗꯨ ꯇꯧꯁꯤ ꯃꯥꯅ ꯌꯥꯗꯦꯅꯦ ꯃꯥ ꯅꯨꯡꯊꯤꯟ ꯊꯛꯁꯤ ꯅꯨꯡꯊꯤꯟ ꯊꯛꯁꯤ ꯑꯩꯟ ꯈꯜꯂꯤꯅ ꯄꯨꯛ ꯑꯌꯨꯛꯁꯨ ꯈꯔ
ꯌꯥꯗꯦ
ꯎꯝ
ꯃꯥꯅꯗꯤ ꯑꯩꯉꯣꯟꯗ ꯄꯩꯁꯥ ꯇꯤꯡꯍꯟꯗꯅꯕ ꯊꯕꯛ ꯇꯧꯁꯤꯀꯣ ꯇꯧꯁꯤꯀꯣ ꯁꯪꯒꯣꯝ ꯂꯩꯒꯅꯤ ꯂꯨꯄꯥ ꯀꯨꯟ ꯀꯨꯟ ꯄꯤꯕ ꯁꯪꯒꯣꯝꯗꯣ ꯑꯩ ꯉꯥ
ꯀꯌꯥ
ꯈꯪꯗꯦ ꯑꯦ ꯑ ꯑꯈꯣꯏꯒꯤ ꯕꯣꯇꯜ ꯃꯆꯥꯗꯣ ꯑꯃꯨꯜꯒꯤ ꯑꯗꯨꯗꯣ ꯑꯅꯤꯅꯤ ꯄꯤꯖꯟꯅꯩꯁꯦ
ꯗꯨꯒꯤꯗꯣ ꯑꯅꯤ
ꯎꯝ
ꯑꯗꯨ ꯍꯥꯏꯔꯒ ꯅꯪ ꯑ ꯐ꯭ꯔꯥꯄꯦꯒꯤ ꯑꯃ ꯀꯣꯜ ꯀꯣꯐꯤꯗꯣ ꯂꯩꯕꯗꯣ ꯈꯪꯕ꯭ꯔꯥ ꯄꯥꯎꯗꯔꯅ ꯁꯦꯝꯕꯤꯗꯣ ꯇ꯭ꯋꯦꯟꯇꯤ ꯐꯥꯏꯚ ꯇ꯭ꯋꯦꯟꯇꯤ ꯐꯥꯏꯚ ꯄꯤꯕꯗꯣ ꯑꯣꯁ ꯑꯗꯨ ꯑꯗꯨ ꯊꯛꯄ꯭ꯔꯥ ꯗꯦ ꯑꯣꯏꯗꯕ ꯍꯥꯏ ꯑꯣꯏꯗꯕ ꯍꯥꯏꯕ ꯋꯥꯅꯤꯕꯨ ꯋꯥꯇꯤꯟ ꯍꯥꯎ ꯗꯤ ꯍꯥꯎꯏ ꯑꯗꯣ ꯅꯪ ꯐ꯭ꯔꯤꯖꯇꯒꯤ ꯕꯣꯇꯜ ꯑꯌꯤꯡꯕ ꯑꯃ ꯂꯧꯔꯦꯅ
ꯎꯝ
ꯑꯗꯨꯒ ꯊꯤꯠꯂ ꯊꯛꯄ
ꯎꯝ
ꯃꯥꯏ ꯈꯨꯍꯥꯎ ꯑꯝꯅꯦ ꯀꯥꯏꯗꯒꯤ ꯃꯥꯏ ꯀꯦꯔꯥꯃꯦꯜ ꯃꯍꯥꯎꯒꯗꯣ ꯄꯨꯡ ꯌꯥꯥꯗꯦ
ꯍꯔꯁꯤ ꯁꯤꯔꯞꯇꯨ ꯌꯣꯜꯂꯤꯁꯤꯗ ꯍꯟꯗ꯭ꯔꯦꯗ ꯔꯨꯄꯤꯁ ꯄꯤꯅꯦ
ꯍꯔꯁꯤꯁꯀꯤ ꯀꯔꯝꯕ
ꯑꯩꯈꯣꯏꯒꯤ ꯏꯁꯇꯣꯕꯦꯔꯤ ꯐ꯭ꯂꯦꯕꯔꯗꯣ ꯀꯦꯔꯥꯃꯦꯜꯁꯤ ꯂꯣ__ ꯎꯝ ꯀꯦꯔꯥꯃꯦꯜꯁꯨ ꯌꯣꯟꯍꯧꯋꯤ
ꯑꯣ
ꯍꯟꯗ꯭ꯔꯦꯗ ꯔꯨꯄꯤꯁ ꯄꯤ ꯍꯣꯂꯤꯛꯁꯄꯣ ꯍꯟꯗ꯭ꯔꯦꯗ ꯔꯨꯄꯤꯁ ꯄꯤꯕ ꯌꯣꯟꯍꯧꯋꯤ
ꯑꯣ ꯑꯣ ꯚꯥꯏ ꯋꯥꯔꯤꯖꯨ ꯌꯥꯝ ꯅꯨꯡꯉꯥꯏꯔꯤ ꯑꯥ ꯉꯥꯍꯥꯛ ꯂꯩꯔ ꯃꯨꯛ ꯇꯧꯖꯤꯅꯦ
ꯎꯝ ꯎꯝ ꯑꯣꯀꯦ ꯑꯣꯀꯦ
ꯑꯥ ꯊꯝꯃꯦ ꯊꯝꯃꯦ
ꯊꯝꯃꯦ ꯊꯝ